ꯑꯣ ꯇꯥꯔꯕꯣ ꯁꯅꯔꯁꯤ ꯁꯥꯟꯅꯔꯁꯤ ꯑꯩ ꯁꯥꯟꯅ ꯁꯥꯟꯅ ꯆꯥꯛ ꯆꯥꯔꯦ
ꯆꯥꯎꯆ ꯆꯥꯎ ꯋꯥꯔꯤ ꯍꯪꯉꯛꯀꯦ ꯑꯩꯁꯨ ꯈꯔ
ꯑꯥ
ꯅꯣꯏꯒꯤ ꯖꯒꯣꯏ ꯇꯝꯕꯗꯣ ꯑꯩꯈꯣꯏꯒꯤ ꯏꯁꯩ ꯇꯝꯕꯁꯤꯅ ꯑꯃꯨꯛ ꯍꯥꯏꯗꯤ ꯕꯣꯔꯤꯕ ꯀꯩꯗꯧꯕꯅ ꯂꯩꯗꯅ ꯅꯣꯏꯒꯤ ꯑꯦꯠꯃꯤꯁꯟ ꯑꯣꯏꯅ ꯇꯧꯕ꯭ꯔꯥ ꯀꯃꯥꯏꯅ ꯇꯧꯒꯦ
ꯍꯣꯏ ꯑꯩꯈꯣꯏꯗꯤ ꯑꯃꯨꯛ ꯌꯨꯝꯗ ꯇꯧꯕ ꯅꯠꯇꯦꯗꯅ ꯑꯩꯈꯣꯏꯅ ꯑꯃꯨꯛ ꯁꯪꯁꯊꯥ ꯀꯥꯟꯒꯨꯝꯕ ꯑꯗꯒꯤ ꯀꯣꯂꯦꯖꯀꯨꯝꯕ ꯇꯧꯕꯅꯤꯅ ꯑꯩꯈꯣꯏꯅ ꯑꯦꯗꯃꯤꯁꯟ ꯇꯧꯋꯦ ꯑꯗꯨꯒ ꯎꯝ ꯁꯪꯁꯥꯔ ꯇꯧꯕꯒꯤꯅꯅꯦ
ꯎꯝ
ꯃꯣꯏ ꯐꯣꯝ ꯐꯣꯝ ꯑꯃ ꯃꯦꯜꯂꯅꯤ ꯑꯗꯨꯒ ꯑꯗꯨꯏ ꯐꯣꯝꯒꯤ ꯄꯩꯁꯥꯗ ꯄꯤꯔꯅꯤ ꯑꯗꯨꯝ ꯂꯣꯏꯔꯦ ꯑꯗꯨꯅ ꯃꯈꯥ ꯇꯧ ꯎꯝ
ꯑꯦ ꯁꯪꯁꯥꯔꯅ ꯐꯔꯤꯖꯥꯠꯅꯤ ꯍꯩꯗꯤ ꯍꯩꯅꯤꯡꯕꯗꯣ ꯁꯥꯔꯇꯤꯐꯤꯀꯦꯠ
ꯑꯗꯣ ꯁꯪꯁꯥꯟꯒꯤꯗꯤ ꯀ꯭ꯋꯥꯂꯤꯐꯤꯀꯦꯁꯟꯒꯤ ꯀꯩꯅꯣ ꯐꯪꯉꯣꯏꯕ ꯁꯥꯔꯇꯤꯐꯤꯀꯦꯠ
ꯑꯥ
ꯁꯪꯁꯊꯥꯟꯒꯤꯅꯅꯦ ꯄ꯭ꯔꯣꯒꯥ꯭ꯔꯥꯝꯒꯤ ꯈꯜꯂꯒ ꯌꯥꯎꯕ
ꯑꯇꯣꯞ ꯑꯇꯣꯞꯄ ꯀꯩ ꯀꯩꯗ ꯆꯠꯄ ꯑꯣꯏꯔꯁꯨ ꯁꯪꯁꯥꯡꯅ ꯑꯃꯨꯛ ꯐꯪꯕꯤꯅꯦꯕ ꯑꯗꯨꯝꯕꯒꯤ ꯄ꯭ꯔꯣꯒꯥ꯭ꯔꯥꯝꯒꯤꯅꯀꯣ
ꯍꯣꯏ ꯀꯣꯂꯦꯖꯀꯤꯗꯤꯅꯦ ꯀꯣꯂꯦꯖꯀꯤꯁꯨ ꯐꯪꯗꯤ ꯐꯪꯉꯦ ꯂꯝ ꯆꯠꯄꯁꯦ ꯑꯗꯨꯒ ꯌꯥꯝ ꯄꯥꯡꯅ ꯐꯪꯗꯦꯕꯀꯣ ꯃꯣꯏ ꯁꯤꯅꯤꯌꯔꯒꯨꯝꯕ ꯑꯔꯤꯕ ꯂꯩꯗꯅ ꯃꯣꯏ ꯍꯥꯟꯅꯒꯤ
ꯍꯣꯏ
ꯔꯦ ꯈꯔ ꯍꯩꯁꯤꯡꯕꯒꯨꯝꯕ ꯀꯥꯡꯕꯨꯁꯤꯅ ꯍꯦꯟꯅ ꯐꯪꯒꯜꯂꯦꯕ ꯈꯔ ꯑꯣꯖꯥ ꯑꯣꯖꯥ ꯅꯞꯄ ꯍꯩꯕꯗꯣ ꯑꯗꯨꯅ ꯑꯩꯈꯣꯏꯗꯤ ꯑꯩꯒꯤ ꯇꯁꯦꯡꯅ ꯑꯣꯖꯥ ꯅꯞꯄꯁꯤꯃꯗꯤ ꯁꯨꯡꯍꯩ ꯍꯩꯇ꯭ꯔꯦ
ꯑꯩꯒ ꯃꯥꯅꯩ
ꯑꯩ ꯀꯣꯂꯦꯖꯀꯤ ꯑꯅꯤꯔꯛꯇꯤ ꯆꯠꯍꯧꯋꯦꯗꯣ
ꯑꯩ ꯑꯃꯨꯛꯇꯪꯅꯦ ꯆꯠꯍꯧꯕ
ꯑꯣ ꯅꯪ ꯀꯥꯏ ꯇꯝꯃꯛꯀꯦꯕ ꯖꯒꯣꯏ
ꯖꯒꯣꯏꯁꯦ ꯑꯩꯈꯣꯝ ꯃꯅꯤꯗ ꯑꯉꯥꯡ ꯑꯣꯏꯔꯤꯉꯩꯗꯩꯕꯨꯗꯤ ꯑꯗꯨꯝ ꯑ ꯀꯩ ꯁꯥꯕꯤ ꯈꯣꯠꯄꯤꯗꯤ ꯑꯗꯨꯝ ꯇꯧꯔꯛꯑꯦꯕꯀꯣ ꯑꯩꯁꯦ
ꯎꯝ
ꯑꯗꯨꯒ ꯀꯩꯅꯣꯃꯛꯇꯤ ꯍꯥꯏꯗꯤ ꯏꯁꯥꯒꯤ ꯑꯣꯏꯅ ꯑꯗꯨꯝ ꯍꯥꯏꯗꯤ ꯑꯩꯗꯤ ꯖꯒꯣꯏ ꯏꯁꯩꯁꯤꯗꯤ ꯑꯗꯨꯝ ꯄꯤꯛꯇ꯭ꯔꯨ ꯄꯤꯛꯉꯩꯗꯤ ꯐꯟ ꯐꯟ ꯆꯣꯡꯉ ꯑꯗꯨꯝ ꯂꯩꯔꯝꯃꯦꯕ
ꯍꯣ
ꯑꯗꯨꯗꯨꯒ ꯑꯗꯨꯝ ꯁꯥꯔꯝꯃꯦ ꯑꯗꯨꯗꯨꯒ ꯀꯩ ꯇꯧꯕꯅꯣ ꯑꯃꯨꯛ ꯑꯣꯖꯥ ꯊꯥꯏꯅ ꯈꯪꯗꯅ ꯀꯩ ꯃꯃꯤꯡ ꯀꯧꯕꯅꯣꯗꯤ ꯈꯪꯗꯦ ꯈꯝꯕ ꯊꯣꯏꯕꯤꯁꯦ ꯑꯩꯈꯣꯏ ꯁꯥꯏꯅꯤ ꯀꯥꯟ ꯑꯗꯨꯃꯥꯏꯅ ꯑꯣꯖꯥꯈꯩ ꯄꯨꯡ ꯊꯤꯟꯕꯒ ꯂꯥꯛꯇꯅ ꯇꯝꯕꯤꯗꯅ ꯈꯣꯠꯇꯅꯕꯨꯗꯤ ꯇꯧꯈ꯭ꯔꯦꯗꯅ ꯑꯗꯨꯒ ꯊꯥꯡꯉꯩ ꯁꯦꯡꯅ ꯑꯃꯨꯛ ꯑꯗꯨꯒꯤ ꯀꯕꯨꯏꯒꯤ ꯑꯗꯩ ꯊꯧꯒꯜ ꯖꯒꯣꯏ ꯀꯀꯥ ꯇꯝꯃꯛꯏꯁꯤꯅ ꯀꯣꯂꯦꯖ ꯀꯥꯕꯁꯦ
ꯎꯝ
ꯁꯤꯗ ꯑꯩꯈꯣꯏ ꯀ꯭ꯂꯥꯁ ꯇꯧꯔꯝꯃꯦꯕ
ꯎꯝ
ꯑꯩꯅ ꯍꯥꯏꯕ ꯅꯍꯥꯟꯒꯤ ꯑꯣꯖꯥꯗꯣ ꯂꯩꯕꯨꯗꯤ ꯂꯩꯈꯤꯗ꯭ꯔꯦ ꯑꯗꯨ ꯑꯣꯖꯥꯗꯣ ꯇꯧꯔꯒ ꯈꯣꯏꯒꯤ ꯋꯥꯏꯈꯣꯝ ꯃꯅꯤꯗ ꯍꯥꯏꯇꯥꯔꯦ
ꯎꯝ
ꯇꯧꯔꯝꯃꯦ ꯑꯗꯨꯗꯒꯤ ꯑꯩꯈꯣꯏ ꯁꯣ ꯊꯣꯛꯄꯒꯤ ꯑꯗ ꯑꯗꯒꯤ ꯅꯥꯛ ꯀꯥꯅ ꯂꯥꯛꯄꯗꯣ ꯅꯣꯏ ꯀꯣꯂꯦꯖꯀꯤ ꯂꯥꯛꯄ꯭ꯔꯥ
ꯀꯩꯅꯣ ꯅꯥꯛ ꯑꯗꯤ
ꯅꯥꯛ ꯑꯥ ꯗꯦꯂꯤꯗꯒꯤ ꯍꯥꯏꯗꯤ ꯑꯆꯧ ꯑꯁꯥꯡ ꯃꯌꯥꯝ ꯂꯥꯛꯄꯒꯤ ꯄ꯭ꯔꯣꯒꯥ꯭ꯔꯥꯝꯒꯗꯒ ꯇꯧꯕꯗꯣ
ꯈꯪꯗꯦ ꯑꯗꯨꯗꯤ ꯇꯧꯔ ꯇꯧꯔꯝꯕꯁꯨ ꯌꯥꯏ
ꯑꯗꯨꯃꯥꯏꯅ ꯅꯥꯛ ꯂꯥꯛꯄꯩꯅꯦ ꯀꯥꯟꯗ ꯑꯩꯈꯣꯏ ꯇꯣꯉꯥꯟꯅ ꯄꯔꯐꯣꯔꯃꯦꯟꯁ ꯎꯠꯂꯦꯕ
ꯎꯝ
ꯑꯗꯨꯃꯥꯏꯅ ꯀꯣꯂꯦꯖꯀꯤ ꯑꯣꯏꯅ ꯑꯈꯟꯅꯕ ꯃꯤ ꯈꯔ ꯈꯪꯒꯜꯂꯦ ꯑꯗꯨꯒ ꯖꯒꯣꯏ ꯀ꯭ꯂꯥꯁꯁꯦ ꯑꯗꯨꯝ ꯇꯧꯔꯝꯃꯦꯕ
ꯑꯥ ꯀꯣꯂꯦꯖꯀꯤ ꯑꯣꯏꯅꯗꯤꯅꯦ ꯑꯩ ꯖꯒꯣꯏꯁ ꯁꯤ ꯃꯌꯥꯝꯗꯤ ꯊꯣꯛꯑꯦꯕ ꯁꯉꯥꯏ ꯐꯦꯁꯇꯤꯕꯦꯜꯒꯨꯝꯕ ꯑꯗꯒꯤ ꯗꯨꯔꯥꯟ ꯀꯞꯇꯣ
ꯍꯥꯥ
ꯑꯗꯨꯒꯨꯝꯕ ꯑꯗꯒꯤ ꯐꯣꯔꯠ ꯐꯤꯐꯇꯤꯟ ꯑꯥꯒꯁ
ꯑꯥ
ꯑꯍ ꯃꯈꯜ ꯑꯗꯨꯗꯒꯤ ꯀꯩ ꯀꯩꯅꯣ ꯐꯤꯐꯇꯤꯟ ꯑꯥꯒꯁꯅꯦ ꯑꯗꯒꯤ ꯇ꯭ꯋꯦꯟꯇꯤ ꯁꯤꯛꯁ ꯖꯅꯋꯥꯔꯤꯒꯤ ꯑꯗꯨꯒꯨꯝꯕ ꯃꯌꯥꯝꯕꯨꯗꯤ ꯆꯠꯂꯦꯕ ꯑꯗꯨꯒ ꯂꯝ ꯆꯠꯄꯗꯤ ꯑꯅꯤꯔꯛ ꯈꯛꯇ ꯛꯇ ꯉꯥꯏꯔꯤꯕ ꯑꯇꯣꯞꯄ ꯍꯥꯏꯗꯤ ꯑ ꯆꯠꯂꯨꯏꯗꯣ ꯆꯦꯟꯅꯥꯏꯅꯦ ꯑꯗꯒꯤ ꯑꯃꯅ ꯑꯩꯈꯣꯏꯅꯣ ꯑꯃꯅ ꯑꯣ ꯁꯤꯂꯣꯡꯒ
ꯑꯣ ꯑꯣ ꯑꯗꯨꯃꯥꯏꯅ ꯈꯔ ꯇꯝꯍꯧꯕꯅꯦ ꯑꯩꯒꯤ ꯑꯩꯒꯤꯗꯤ ꯑꯗꯨꯃꯥꯏꯅ ꯑꯗꯨ ꯑꯣꯖꯥꯗꯨꯅ ꯐꯖꯅ ꯀꯩꯅꯣ ꯇꯧꯔꯥ ꯇꯥꯛꯄꯤꯔꯝꯃꯦ ꯌꯥꯝꯅ ꯁꯥꯊꯤꯕꯗꯣ ꯑꯣꯖꯥꯗꯣ
ꯎꯝ
ꯑꯗꯨ ꯃꯥꯅ ꯐꯖꯅ ꯇꯥꯛꯄꯤꯔꯝꯕꯒꯤ ꯈꯪꯍꯧꯕ ꯍꯥꯏꯇꯥꯔꯦꯅꯦ
ꯑꯗꯣ ꯏꯁꯩꯒ ꯖꯒꯣꯏꯒꯁꯦ ꯖꯒꯣꯏꯅꯗꯤ ꯀꯥꯟꯅꯩꯀꯣ
ꯀꯥꯟꯅꯩꯌꯦ ꯍꯣꯏ ꯂꯝ ꯆꯠꯄꯩꯗꯤ
ꯏꯁꯩꯗꯤ ꯂꯝ ꯆꯠꯄ ꯐꯪꯗꯕꯅꯦ
ꯐꯪꯗꯦ ꯐꯪꯗꯦ ꯑꯗꯨꯃꯥꯏ ꯇꯥꯛꯄꯤꯔꯝꯃꯦ ꯃꯥ ꯌꯨꯝꯗ ꯇꯝꯁꯦ ꯈꯣꯠꯁꯦꯅ ꯍꯥꯏꯔꯒ ꯑꯣꯖꯥꯗꯣ ꯏꯀꯟ ꯀꯟꯕꯅꯦꯕꯀꯣ
ꯎꯝ
ꯑꯩꯅ ꯀꯣꯂꯦꯖ ꯂꯣꯏꯈ꯭ꯔ ꯃꯇꯨꯡꯐꯧꯗ ꯃꯈꯥ ꯇꯥꯕ ꯁꯥꯇ꯭ꯔꯈꯩꯁꯦ ꯃꯌꯥꯝ ꯇꯝꯍꯧꯔꯤꯕ ꯀꯣꯂꯦꯖꯇ ꯑꯗꯨꯝ ꯀ꯭ꯂꯥꯁ ꯑꯣꯏꯅ ꯍꯥꯞꯈ꯭ꯔꯦꯕ
ꯑꯥ
ꯑꯩꯈꯣꯏꯅ ꯍꯦꯛ ꯇꯧꯔꯕ ꯕꯦꯁꯇꯨꯗꯒꯤ ꯍꯥꯏ ꯇꯔꯦ ꯑꯩꯈꯣꯏ ꯀ꯭ꯂꯥꯁ ꯑꯗꯨꯝ ꯆꯠꯂꯦꯕ ꯂꯥꯏꯔꯤꯛꯀꯤꯒ ꯀ꯭ꯂꯥꯁꯇ ꯌꯥꯎꯗꯕꯤꯗ ꯖꯒꯣꯏꯒꯤꯁꯤꯅ ꯑꯗꯨꯝ ꯌꯥꯎꯔꯤꯃꯤ ꯏꯁꯩꯒ ꯖꯒꯣꯏꯒꯖꯦ
ꯑꯗꯨꯅꯦ ꯑꯩꯗꯤ ꯂꯥꯏꯔꯤꯛꯁꯤꯗꯤ ꯈꯪꯕ꯭ꯔꯥ ꯃꯥꯛ ꯌꯥꯝ ꯁꯣꯜꯂꯛꯑꯦꯕ
ꯁꯣꯜꯂꯦ ꯍꯥꯏꯁꯦ ꯑꯩꯁꯦ ꯑꯩꯗꯤ ꯃꯥꯛ ꯌꯥꯝ ꯁꯣꯜꯂꯦ
ꯖꯒꯣꯏ ꯏꯁꯩꯒꯨꯝꯕꯁꯤꯗꯤꯅꯦ ꯑꯃꯨꯛ ꯃꯥꯛꯁꯦ ꯍꯦꯛꯇ ꯋꯥꯡꯒꯜꯂꯦꯕ ꯑꯩ ꯑꯩ ꯄꯥꯝꯖꯔꯨꯕ ꯗꯣ
ꯑꯁ ꯂꯥꯏꯔꯤꯛꯀꯤꯗꯤ ꯄꯨꯔꯥ ꯀꯩꯅꯣꯅꯦ ꯍꯥꯏꯁꯤꯅꯦ ꯏꯕꯦꯝꯃ ꯅꯪ ꯄꯥꯁꯇꯪꯗꯤ ꯇꯧꯔꯛꯑꯣꯅ ꯌꯨꯝꯗ
ꯂꯥꯛꯁꯤꯗꯤꯅꯦ ꯇꯦꯟ ꯑꯩꯁꯦ ꯇꯦꯟꯗꯩ ꯕꯤꯠꯇꯤ ꯈꯪꯍꯟ ꯍꯟꯈꯤꯕ ꯍꯥꯏꯇꯥꯔꯦ ꯑꯩꯁꯦ ꯈ ꯈꯗꯤ ꯍꯣꯠꯅꯔꯝꯃꯦꯕꯀꯣ
ꯎꯝ
ꯀ꯭ꯂꯥꯁ ꯅꯧꯔꯤꯉꯩꯗ ꯀꯥꯁꯦ ꯑꯩꯈꯣꯏꯅ ꯍꯥꯢꯁ꯭ꯀꯨꯜ ꯁ꯭ꯀꯨꯜ ꯀꯥꯔꯤꯉꯩꯁꯤꯗ ꯌꯥꯝ ꯂꯥꯏꯔꯤꯛꯁꯦ ꯑꯗꯨꯝ ꯄꯥ ꯄꯥꯖꯔꯛꯑꯦꯕ ꯑꯗꯨꯒ ꯕꯣꯔꯗꯤꯡ ꯀꯩꯀꯥꯁꯦ ꯍꯥꯏꯗꯤ ꯇꯦꯟꯁꯨ ꯇꯨꯌꯦꯜꯞꯁꯨ ꯑꯝꯇ ꯂꯩꯇꯦꯕ
ꯎꯝ
ꯑꯗꯨ ꯄꯨꯔꯥ ꯇꯦꯟꯗ ꯄꯨꯔꯥ ꯁꯣꯛ ꯆꯠꯄ ꯑꯗꯨꯗꯩ ꯃꯨꯠꯁꯦ ꯄꯨꯔꯥ ꯍꯟꯒ꯭ꯔꯦꯕ
ꯕꯕꯥ ꯂꯩꯇꯕꯁꯦ ꯇꯦꯟꯗꯩꯔꯣ
ꯅꯠꯇꯦ ꯑꯩꯈꯣꯏ ꯑꯩꯈꯣꯏꯕ ꯁꯦ ꯂꯩꯇ꯭ꯔꯤꯉꯩ ꯃꯃꯥꯡꯗꯒꯤ ꯑꯩꯈꯣꯏ ꯃꯥ ꯅꯥꯏꯌꯦꯕ ꯑꯩꯈꯣꯏ ꯃꯥꯁꯦ ꯃꯤꯅ ꯍꯥꯏꯗꯤ ꯍꯤꯡꯉꯔꯣꯏꯒ ꯍꯥꯏꯕꯗꯣ
ꯎꯝ ꯎꯝ
ꯍꯥꯔꯠꯇ ꯏꯁꯤꯡ ꯆꯪꯖꯜꯂꯦ ꯍꯥꯔꯠ ꯁꯣꯛꯑꯦ ꯈꯣꯠꯂꯦꯅ ꯍꯥꯏꯔꯒ ꯑꯗꯣ ꯀꯟꯅ ꯅꯥꯏꯌꯦ ꯇꯦꯟ ꯊꯥꯔꯝꯗꯥꯏꯗꯅ
ꯑꯣ ꯑꯣ
ꯏꯃꯥꯁꯦ ꯀꯟꯅ ꯅꯥꯔꯦ ꯑꯗꯒꯤ ꯇꯨꯌꯦꯜꯞ ꯊꯥꯔꯝꯗꯥꯏꯗꯅ ꯈꯣꯏꯕꯥ ꯅꯥ
ꯑꯣ
ꯀꯥꯎꯔꯦꯕꯨ ꯍꯥꯏ ꯌꯥꯏꯗ ꯂꯥꯏꯔꯤꯛꯇꯤ ꯍꯧꯖꯤꯛ
ꯅꯣꯏ ꯃꯥꯗꯤ ꯍꯨꯖꯤꯛꯇꯤ ꯀꯩꯝ ꯇꯧꯗ꯭ꯔꯕꯣ
ꯏꯃꯥꯗꯤ ꯍꯨꯖꯤꯛ ꯀꯩꯝ ꯇꯧꯗꯦ ꯐꯒ꯭ꯔꯦ ꯂꯥꯏꯒꯤ ꯑꯣꯏꯔꯝꯕ ꯈꯣꯏ ꯃꯥꯒꯤꯅ ꯑꯃꯨꯛ
ꯑꯣ ꯍꯩꯃꯥ ꯅꯣꯏ ꯃꯃꯥꯁꯦ ꯀꯩꯅꯣ ꯇꯧꯕꯔ ꯍꯥꯏꯗꯤ ꯅꯨꯡꯁꯤꯠ ꯂꯩꯕ꯭ꯔꯕ
ꯑꯣ ꯂꯥꯏꯒꯤ ꯅꯨꯡꯁꯤꯠ ꯍꯥꯏꯁꯦ ꯍꯤꯡꯒꯣꯜꯒꯤ ꯂꯥꯏꯁꯪ ꯁꯥꯕꯤꯗꯕꯗꯣ
ꯎꯝ ꯎꯝ
ꯑꯗꯨ ꯏꯃꯥꯗ ꯑꯣꯏꯅ ꯆꯪꯖꯟꯕ ꯑꯣꯏꯕ
ꯍꯣꯏ ꯑꯗꯣ ꯃꯁꯥꯒꯤ ꯃꯁꯥ ꯁꯣꯟꯕ ꯅꯨꯡꯁꯤꯠ ꯂꯩꯒꯟꯕ ꯃꯤꯁꯤꯡꯁꯦ ꯁꯤꯗꯅ ꯍꯦꯟꯅ ꯐꯥꯎꯒꯜꯂꯦꯕ ꯍꯥꯏꯗꯤ ꯆꯪꯒꯜꯂꯦꯕ ꯃꯁꯥ ꯌꯥꯝ ꯁꯣꯟꯕ ꯃꯤꯁꯦ ꯌꯥꯝ ꯆꯪꯒꯜꯂꯦꯕ
ꯑꯗꯨꯃꯥꯏꯅ ꯆꯪꯈ꯭ꯔꯦ ꯑꯗꯨꯗꯒꯤ ꯅꯥꯕꯁꯤꯗꯤ ꯑꯩꯈꯣꯏꯅꯗꯤ ꯄꯩꯁꯥꯁꯦ ꯍꯤꯡꯒꯣꯜꯒ ꯌꯣꯟꯗꯅ ꯈꯣꯠꯇꯅ ꯍꯣꯠꯅꯔꯦꯗꯅ
ꯑꯥ
ꯄꯩꯁꯥꯁꯤꯅ ꯄꯪꯆꯪꯗ ꯆꯪꯕ ꯗꯣꯛꯇꯔꯁꯤꯅ ꯇꯤꯕꯤ ꯅꯥꯔꯦ ꯑꯃꯨꯛ ꯍꯥꯏꯖꯅꯤ ꯑꯃ ꯇꯧꯔꯦ ꯑꯃꯨꯛ ꯍꯥꯏꯖꯟꯅꯤ ꯅꯥꯕꯁꯨ ꯁꯨꯡꯅꯥ ꯅꯥꯗꯕꯥꯁꯤꯗ ꯒꯨꯂꯤꯗ ꯆꯥ ꯄꯤꯖꯗꯅ ꯑꯩꯈꯣꯏ ꯃꯥꯥꯁꯦ ꯍꯦꯛꯇꯥ ꯍꯨꯏꯅꯥꯎ ꯃꯨꯛꯇꯪ ꯆꯥꯎꯔꯛꯑꯅꯦꯃꯤ ꯇꯤꯕꯤꯖꯨ ꯅꯥꯗꯕꯤ
ꯑꯗꯣ ꯅꯣꯏꯗꯣ ꯑꯗꯨꯝ ꯀꯥꯟꯗ ꯂꯥꯏꯒꯤꯅꯦꯅ ꯋꯥꯈꯜ ꯂꯩꯔꯨꯗꯕ꯭ꯔꯕ
ꯂꯩꯔꯨꯗꯕ ꯑꯗꯩ ꯀꯣꯛꯀꯥꯁꯦ ꯄꯨꯡꯄꯣꯛꯇ ꯄꯣꯝꯈꯠꯂꯛꯑꯦ
ꯍꯥꯏꯃ
ꯑꯗꯣ ꯀꯣꯛ ꯄꯣꯝꯈꯠꯂꯛꯄꯗꯨꯁꯨ ꯑꯦ ꯑꯣꯄꯔꯦꯁꯟꯒꯤ ꯂꯨꯄꯥ ꯂꯥꯛꯑ ꯃꯈꯥꯏ ꯊꯝꯃꯣ ꯑꯗꯨ ꯇꯧꯔꯣ ꯍꯥꯏ ꯑꯩꯈꯣꯏ ꯃꯥꯅ ꯍꯥꯏꯗꯤ ꯄꯩꯁꯥꯗꯣ ꯌꯣꯜꯂꯁꯨ ꯊꯥꯡꯉꯁꯨ ꯀꯣꯟꯅꯔꯛꯇꯕꯗꯒꯤ ꯃꯥꯅ ꯌꯨꯝꯗ ꯑꯝꯇ ꯍꯟꯖꯔꯨꯒꯦ ꯍꯥꯏꯔꯕ ꯀꯣꯛꯀꯁꯦ ꯃꯊꯇ ꯑꯣꯄꯔꯦꯁꯟ ꯇꯧꯖꯩꯃꯤ ꯃꯊꯥꯟꯇꯥ ꯍꯟꯒꯥꯏꯔꯒ
ꯎꯝ
ꯑꯗꯨꯗꯩ ꯑꯗꯒꯤ ꯐꯈꯔꯦ ꯑꯗꯒꯤ ꯂꯥꯏꯒꯤꯁꯦ ꯑꯝꯇꯗꯤ ꯌꯦꯡꯁꯦꯅ ꯇꯧꯔꯒ ꯌꯦꯡꯉꯀꯥꯟꯗ ꯂꯥꯏꯒꯤ ꯇꯤꯟꯒꯤ ꯑꯣꯏꯅ ꯑꯣꯏ ꯂꯩꯔꯝꯃꯦ ꯑꯗꯩ ꯂꯥꯏꯁꯪ ꯁꯥꯔꯦ
ꯎꯝ
ꯑꯗꯒꯤ
ꯂꯥꯏꯁꯪ ꯁꯥꯕꯗꯤ ꯀꯩꯝ ꯇꯧꯔꯛꯇ꯭ꯔꯕ
ꯂꯥꯏꯁꯪ ꯇꯥꯕ ꯁꯥꯕꯗꯒꯤ ꯀꯩꯝ ꯇꯧꯈꯤꯗ꯭ꯔꯦ ꯑꯗꯩ ꯑꯅꯥ ꯑꯌꯦꯛ ꯑꯩꯈꯣꯏ ꯃꯥꯗ ꯍꯥꯏꯗꯤ ꯃꯥꯡꯇꯥꯛꯀꯨꯝꯕ ꯄꯤꯕ ꯈꯣꯠꯄ ꯇꯧꯕꯗꯣ ꯅꯥꯕ ꯈ꯭ꯋꯥꯡ ꯃꯔꯤ ꯅꯥꯕ ꯅꯨꯡꯁꯤꯠꯀꯨꯝꯕ ꯆꯦꯟꯕꯁꯦ ꯑꯗꯨꯝ ꯌꯦꯡꯕ ꯍꯩꯌꯦꯕ
ꯎꯝ ꯎꯝ
ꯑꯗꯨꯝꯕꯗꯣ ꯃꯥꯏꯅ ꯇꯧꯕꯗꯒꯤ ꯑꯗꯩ ꯃꯦꯔꯥ ꯈꯨꯗꯤꯡꯒꯤ ꯂꯧꯈꯠꯂꯦ ꯂꯥꯏ ꯑꯩꯈꯣꯏꯒꯤ
ꯑꯣ ꯍꯤꯡꯒꯣꯜ ꯀꯣꯟ ꯍꯤꯡꯒꯣꯜ ꯀꯣꯏꯕ ꯑꯣꯏꯗꯣꯏꯅꯦꯕꯀꯣ
ꯍꯣꯏ ꯍꯣꯏ ꯍꯣꯏ ꯑꯩꯈꯣꯏꯗꯤ ꯑꯃꯨꯛ ꯑꯩꯈꯣꯏꯒꯤꯗꯤ ꯍꯥꯏꯗꯤ ꯂꯩꯔꯤꯁꯦ ꯀꯩꯅꯣꯗꯅꯦꯕ ꯑꯩꯈꯣꯏ ꯃꯥꯏ ꯃꯄꯥꯝ ꯃꯅꯥꯛꯇꯅꯦꯕ ꯍꯤꯡꯒꯣꯜ ꯂꯩꯔꯤꯁꯦꯀꯣ ꯑꯩꯈꯣꯏꯒꯤ ꯍꯥꯏꯗꯤ ꯕꯕꯥꯒꯤ ꯀꯩꯅꯣꯗꯅꯠꯇꯦꯕ ꯂꯩꯏꯁꯦ ꯑꯗꯨꯅ ꯑꯩꯈꯣꯏ ꯃꯥꯒꯤ ꯍꯤꯡꯒꯣꯜ ꯅꯨꯡꯒꯤ ꯍꯥꯏꯇꯥꯔꯦꯅꯦ ꯃꯕꯨꯡ ꯃꯧꯄ꯭ꯋꯥ ꯃꯃꯥꯒꯤ ꯑꯣꯏꯕ ꯏ ꯃꯔꯤꯗ ꯂꯩ ꯏꯔꯤꯜ ꯂꯩꯒꯗꯕ ꯀꯩꯅꯣꯅꯦꯕ ꯍꯤꯡꯒꯣꯜꯒꯤ ꯏꯁꯣꯔ ꯍꯥꯏꯇꯥꯔꯦꯅꯦ ꯑꯗꯨ ꯍꯤꯡꯒꯣꯜ ꯀꯣꯟꯕ ꯂꯥꯏꯁꯦ ꯃꯉꯣꯟ ꯅꯤꯉꯣꯟꯜ ꯃꯉꯣꯟꯗ ꯑꯣꯏꯅ ꯄꯤꯕ ꯑꯃꯣꯏꯗ ꯂꯩꯍꯟꯗꯕ ꯍꯥꯏꯇꯥꯔꯦ
ꯑꯥ
ꯊꯥꯏꯅꯗꯩ ꯌꯦꯡꯕꯤꯔꯝꯗꯕꯩꯅꯦꯕ ꯑꯗꯨꯕꯨꯗꯤ ꯈꯪꯗꯕ ꯑꯩꯈꯣꯏꯅꯁꯨ
ꯑꯗꯣ
ꯌꯥꯝ ꯁꯥꯊꯤꯅ ꯅꯥꯈ꯭ꯔꯦꯗ ꯀꯥꯏꯗꯒꯤ ꯑꯣꯚꯔ ꯕ꯭ꯔꯤꯖꯀꯤ ꯃꯈꯥꯗꯣ ꯑꯩꯈꯣꯏ ꯃꯥꯅ ꯑꯥ ꯍꯣꯁꯄꯤꯇꯥꯜ ꯄ꯭ꯔꯥꯏꯚꯦꯠꯇꯅꯦ ꯑꯩꯈꯣꯏ ꯌꯦꯡꯉꯛꯏꯁꯤꯁꯨ ꯑꯗꯨ ꯂꯩꯕ ꯀꯥꯟꯗ ꯃꯣꯏꯒꯤ ꯑꯦꯝ ꯑꯥꯔ ꯑꯥꯏ ꯂꯧꯕ꯭ꯔꯥ ꯀꯩꯅꯣꯝ ꯑꯣꯏꯗꯣꯏꯅꯦ ꯑꯥ ꯃꯅꯨꯡꯗ ꯏꯟꯁꯤꯟꯕꯤ ꯇꯧꯕꯤꯗꯣ
ꯎꯝ
ꯑꯗꯨ ꯏꯟꯖꯜꯂꯒ ꯊꯣꯛꯂꯛꯄꯁꯤꯗ ꯑꯗꯨ ꯊꯣꯛꯂꯛꯄꯗꯨꯗꯤ ꯀꯣꯛ ꯉꯥꯏꯍꯥꯛ ꯂꯩꯔꯒꯗꯤ ꯀꯣꯛ ꯉꯥꯎꯔꯛꯀꯅꯤ ꯈꯣꯠꯂꯛꯀꯅꯤꯅꯕꯨꯗꯤ ꯗꯣꯛ ꯗꯇꯟ ꯍꯥꯏꯔꯛꯁꯨ ꯑꯩꯈꯣꯏꯅ ꯑꯉꯥꯡ ꯑꯣꯏꯕꯩ ꯈꯪꯗꯕꯗꯣ ꯄꯤꯛꯏꯕ ꯑꯗꯨꯀꯥꯟꯗ ꯁꯤꯛꯁ ꯂꯥ ꯀ꯭ꯂꯥꯁ ꯁꯤꯛꯁ ꯀꯥꯕ ꯃꯥꯜꯂꯦ ꯁꯕꯦꯟ ꯅꯠꯇ꯭ꯔ ꯁꯤꯛꯁ ꯀꯥꯕ ꯃꯥꯜꯂꯦ ꯒ꯭ꯌꯥꯟꯗꯤ ꯇꯥꯏ ꯑꯩꯈꯣꯏ ꯅꯣꯏ ꯑꯩꯒ ꯑꯩꯒꯁꯦ ꯏꯟꯅꯕꯅꯦꯕ
ꯎꯝ
ꯑꯩꯈꯣꯏ ꯕꯥꯁꯤꯦ ꯃꯇꯝꯗꯨꯗ ꯉꯥꯎꯔꯛꯑꯦ ꯑꯗꯨ ꯉꯥꯎꯔ ꯃꯥꯅ ꯃꯥꯁꯦ ꯑꯣꯐꯤꯁ ꯆꯠꯇꯣꯏꯅꯦ ꯂꯩꯍꯧꯔꯦ ꯃꯥꯁꯦ ꯑꯗꯨꯒ ꯑꯩꯈꯣꯏ ꯏꯅꯥꯎꯕꯒ ꯑꯩꯒꯁꯦ ꯑꯩꯈꯣꯏ ꯈꯇꯪ ꯂꯥꯛ ꯑꯗꯨ ꯑꯣꯚꯔ ꯭ꯕꯔꯤꯖ ꯃꯈꯥꯁꯤꯗ ꯑꯩꯈꯣꯏ ꯃꯥꯁꯦ ꯂꯦꯛꯊꯈ꯭ꯔꯕ ꯏꯁ ꯑꯩꯕꯣ ꯕꯖꯥꯔ ꯃꯅꯨꯡꯖꯤ ꯉꯥꯎꯔ ꯆꯦꯟꯕꯁꯦ ꯑꯩꯅ
ꯀꯩꯅꯣ ꯆꯠꯄꯗꯤ ꯀꯩꯗ ꯆꯠꯂꯤꯅꯣꯕ
ꯂꯥꯏꯟꯗ ꯆꯠꯂꯤꯅꯤ ꯌꯦꯡꯉꯣꯗꯅ
ꯍꯥꯏꯃ
ꯑꯅꯥꯕꯗꯨ ꯌꯦꯡꯕ ꯆꯠꯂꯤꯃꯦꯅ
ꯒꯥꯔꯤ ꯑꯆꯧꯕꯒꯨꯝꯕ ꯑꯃ ꯋꯥꯏꯔꯒ
ꯍ ꯑꯗꯨꯀꯥꯟꯗꯅ ꯑꯃꯨꯛ ꯍꯥꯏꯗꯤ ꯅꯥꯕ ꯑꯗꯣ ꯑꯥꯗ ꯍꯣꯁꯄꯤꯇꯥꯜꯗ ꯗꯥꯏꯔꯦꯛ ꯂꯩꯇ꯭ꯔꯤꯕ ꯍꯥꯟꯗ ꯇꯦꯁ ꯀꯩꯀꯥ ꯇꯧꯕꯒꯤ ꯃꯁꯥꯗꯤ ꯁꯣꯛꯑꯒ ꯑꯩꯈꯣꯏꯅ ꯀꯔꯤꯅꯣꯗꯤ ꯈꯪꯗꯕꯤ ꯇꯧꯕꯗꯣ
ꯎꯝ ꯎꯝ
ꯑꯗꯨ ꯇꯧꯕ ꯑꯗꯨꯏ ꯑꯩꯅ ꯕꯖꯥꯔ ꯈꯣ ꯃꯤ ꯁꯖꯤꯛ ꯐꯥꯎ ꯀꯥꯎꯗꯗꯤ ꯁꯤꯋꯥꯔꯤꯁꯤꯗꯤ ꯑꯩꯈꯣꯏ ꯅꯣꯏꯒ ꯏꯕꯥꯅꯤꯁꯦ ꯑꯗꯨꯝ ꯕꯖꯥꯔ ꯃꯅꯨꯡꯗ ꯏꯕꯥꯅꯤꯅ ꯀꯞꯄ ꯆꯦꯟꯕꯗꯤ ꯃꯤꯅ ꯀꯩꯗꯧꯔꯒꯦ ꯀꯩꯗꯧꯔꯒꯦꯅ ꯍꯪꯉꯦꯕ
ꯎ
ꯑꯩꯈꯣꯏꯕꯥꯁꯦ ꯃꯁꯥꯁꯦ ꯊꯞ ꯆꯥꯅ ꯊꯞꯅ ꯅꯤꯛꯑꯕ ꯍꯦꯛꯇ ꯕꯖꯥꯔ ꯑꯗꯒꯤ ꯃꯌꯥꯡ ꯗꯨꯀꯥꯟꯗ ꯀꯣꯏꯠꯆꯦꯜꯁꯤꯗ ꯐꯤ ꯂꯩꯕ ꯑꯃꯨꯛ ꯆꯦꯟꯅꯤ ꯀꯞꯄꯁꯤꯦ ꯀꯞꯄꯁꯦ ꯍꯥꯏ ꯀꯥꯎꯕ ꯉꯝꯗꯕ ꯋꯥꯔꯤꯗꯤ ꯃꯌꯥꯝ ꯂꯩ ꯊꯜꯂ
ꯑꯗꯨꯅꯤꯅꯦ ꯍꯣꯁꯄꯤꯇꯥꯜꯁꯨꯀꯣ ꯃꯐꯝ ꯈꯨꯗꯤꯡꯒꯤ ꯐꯖꯅ ꯐꯖꯅ ꯊꯝꯕꯤꯔꯗꯤ ꯑꯃꯨꯛ ꯐꯗꯧꯕ
ꯑꯣ ꯑꯩꯈꯣꯏ ꯁ꯭ꯋꯥꯏꯗꯅ ꯑꯃꯨꯛ ꯂꯩꯇꯦ ꯍꯥꯏꯕ ꯑꯗꯨꯅꯦꯕ ꯑꯩꯈꯣꯏ ꯁꯤꯗ ꯍꯣꯏꯣꯏ ꯂꯩ ꯑꯗ ꯑꯗꯨꯝꯕ ꯀ꯭ꯂꯤꯅꯤꯛ ꯃꯆꯥꯗ ꯌꯦꯡꯕꯁꯦ ꯁꯤꯗꯅꯦꯕ ꯑꯩꯈꯣꯏ ꯕꯕꯥ ꯑꯃꯨꯛ ꯁꯣꯛꯈ꯭ꯔꯤꯁꯤꯅ ꯑꯗꯨ ꯍꯥꯏꯗꯤ
ꯑꯩꯈꯣꯏꯁꯨ ꯑꯩꯈꯣꯏꯁꯨ ꯁ꯭ꯋꯥꯏꯁꯦ ꯂꯋꯥꯏꯗꯤ ꯂꯋꯥꯏꯅꯦꯕ ꯖꯦꯅꯤꯝꯁ ꯅꯛ ꯂꯣꯢ ꯐꯩꯅꯦꯕ
ꯃꯥꯅꯦ ꯑꯗꯨꯅ ꯑꯗꯨꯝꯕ ꯈꯔ ꯑꯆꯧꯕ ꯑꯃꯅꯛꯑꯗꯤ ꯐꯩꯗꯅ
ꯀꯣꯏ
ꯑꯩꯈꯣꯏꯅ ꯑꯩꯈꯣꯏ ꯕꯥꯁꯨ ꯑꯩꯈꯣꯏ ꯕꯥꯁꯨ ꯃꯈꯣꯡ ꯀꯩꯅꯣ ꯇꯧꯕꯔꯤꯗꯣ ꯅꯥꯝꯃ ꯉ ꯑꯃ ꯀꯩꯅꯣ ꯇꯧ꯭ꯔꯤꯗꯣ ꯑꯩꯈꯣꯏꯁꯨ ꯑꯗꯨꯃꯥꯏꯅ ꯀ꯭ꯂꯤꯅꯤꯛ ꯃꯆꯥꯗ ꯌꯦꯡꯕꯗꯒꯤꯩ ꯁꯣꯛ ꯀꯈꯤꯕꯅꯦꯕ ꯑꯩꯈꯣꯏꯅ ꯈꯪꯍꯧꯗꯕ ꯍꯥꯏꯇꯥꯔꯦꯅꯦꯀꯣ ꯑꯗꯨꯩꯅꯦ ꯀꯩꯁꯨꯝ ꯀꯛꯆꯔꯝꯑꯣꯏꯗꯕꯅꯦꯕ ꯑꯣꯛ
ꯊꯥꯏꯅ ꯏꯃꯥꯟꯅꯕꯤꯅ ꯈꯪꯕ ꯏꯃꯥꯟꯅꯕꯤ ꯃꯃꯥꯅ ꯑꯩꯈꯣꯏ ꯁꯤꯗ ꯊꯤꯟꯕꯤꯔꯛꯄ ꯀꯥꯟꯗ ꯃꯃꯥ ꯍꯣꯏꯁꯛ ꯈꯔ ꯍꯥꯏ ꯐꯥꯏ ꯈꯔ ꯑꯣꯏꯖꯕ ꯍꯥꯏꯇꯥꯔꯦ
ꯍꯣꯏ
ꯑꯩꯈꯣꯏꯗꯤ ꯄꯥꯡꯒꯟ ꯂꯩꯔꯤꯅꯤꯗꯅ
ꯍꯥꯏ
ꯅꯣꯏ ꯁ꯭ꯋꯥꯏꯁꯤꯕꯨ ꯑꯥ ꯐꯥꯔꯃꯥꯁꯤꯒ ꯑꯝꯇ ꯎꯗꯦꯅꯦ ꯑꯗꯨꯃꯥꯏꯅ ꯇꯧꯔ ꯌꯥꯝ ꯎꯁꯤꯠ ꯉꯥꯡꯈꯤꯕ ꯑꯃ ꯌꯥꯎꯒꯤꯕ
ꯏꯁ ꯃꯤ ꯂꯝ ꯂꯝꯒꯤ ꯑꯗꯣ ꯑꯩꯒꯤ ꯂꯝꯁꯦ ꯀꯩꯅꯣꯝ ꯋꯥꯠꯂꯦ ꯀꯩꯅꯣꯝ ꯇꯧꯔꯦ ꯍꯥꯏꯔꯁꯨ ꯏꯔꯝꯁꯤꯗ ꯌꯨꯝꯗ ꯂꯩꯖꯔꯒ ꯏꯄꯦꯟ ꯄꯦꯟꯖꯗ꯭ꯔꯣ ꯃꯣꯏꯅꯗꯤ ꯍꯥꯏꯕꯤꯕꯩ ꯋꯥꯅꯦꯕ ꯑꯗꯨꯃꯥꯏꯅ ꯃꯤ ꯃꯤ ꯂꯩꯕꯝꯗ ꯑꯗꯨꯝ ꯅꯨꯡꯉꯥꯏꯖꯩꯅꯦꯕ ꯃꯤ ꯍꯥꯏꯁꯦ
ꯑꯗꯨꯅꯦ ꯑꯗꯨ ꯑꯩꯅ ꯍꯥꯏꯗꯤ ꯃꯥ ꯑꯗꯨ ꯉꯥꯡꯕꯩ ꯀꯩ ꯗꯔꯀꯥꯔ ꯇꯥꯒꯦꯕ
ꯑꯗꯨꯃꯥꯏ ꯌꯥꯝ ꯍꯥꯏ ꯐꯥꯏ ꯁꯥꯕꯗꯣ ꯅꯨꯡꯁꯤꯗꯦ
ꯑꯩꯗꯤ ꯄꯛꯇꯦ ꯍꯥꯏꯕ ꯑꯃꯤ
ꯄꯛꯇꯕ ꯄꯛꯇꯦꯅ ꯍꯥꯏꯅꯤꯡꯉꯦ ꯍꯥꯏꯕ
ꯃꯥꯁꯦ ꯁꯤꯂꯣꯡ ꯃꯆꯥ ꯑꯃ ꯌꯥꯎ ꯏꯜꯂꯒ ꯂꯩꯔꯤꯅꯦꯕ ꯃꯄꯥꯁꯦ ꯍꯥꯏꯇꯥꯔꯦ ꯎꯝ ꯎꯝ ꯑꯗꯨꯒ ꯑꯗꯨꯗꯨ ꯃꯆꯥꯅꯨꯄꯤꯅ ꯈꯠꯄꯥ ꯌꯕꯥ ꯈꯠꯂꯨꯔꯒ ꯄꯨꯡꯁꯦ ꯊꯦꯡꯖꯤꯟꯈ꯭ꯔꯕ ꯑꯩꯁꯦ ꯈꯔ ꯉꯟꯅ ꯍꯟꯒꯦ ꯇꯧꯔ ꯃꯇꯝꯗꯨꯗꯗꯤ ꯒꯥꯔꯤ ꯊꯧꯕ ꯍꯩꯔꯁꯨ ꯑꯩꯈꯣꯏꯕꯥꯅ ꯒꯥꯔꯤ ꯄꯤꯗꯦꯕ ꯀ꯭ꯂꯥꯁ ꯇꯦꯟ ꯀꯥꯕ ꯀꯥꯔꯛꯄ ꯑꯗꯨꯋꯥꯏꯗꯅꯦꯕ ꯑꯗꯨꯒ ꯑꯩꯗꯣ
ꯍꯟꯕꯗꯣ ꯅꯨꯃꯤꯠꯇꯣ ꯑꯩꯒꯤ ꯗꯥꯎ ꯌꯥꯗꯕ ꯍꯥꯏꯔꯒ ꯏꯔꯥꯡꯁꯤ ꯇꯧꯁꯜꯂꯛꯄꯅꯦꯕ ꯑꯩꯈꯣꯏꯁꯦ ꯁꯉꯥꯏ ꯐꯦꯁꯇꯤꯕꯦꯜ ꯌꯦꯡꯕ ꯆꯠꯄ